ꯇꯥꯔꯕ ꯇꯥꯏꯌꯦ
ꯌꯥꯏꯅ ꯀꯔꯤ ꯃꯤ ꯑꯇꯩꯗꯤ
ꯈꯪꯗꯦ ꯏꯕꯥꯅꯤꯒꯤꯁꯤ ꯀꯔꯝ ꯇꯧꯕ ꯖꯥꯠꯗ
ꯏꯕꯥꯅꯤꯗꯤ ꯂꯥꯏꯅ ꯆꯥꯟꯕꯤꯗꯨꯅ ꯍꯥꯏꯕꯗꯨꯅꯤ ꯃꯔꯛ ꯃꯔꯛ ꯇꯗꯤꯀꯣ ꯀꯩꯅꯣ ꯍꯦꯛ ꯇꯧꯔꯛꯄ ꯇꯥꯕ꯭ꯔꯣ ꯀꯥꯏꯗꯣ
ꯑꯗꯨꯅꯦ
ꯑꯩꯅ ꯇꯧꯕꯗꯤ ꯌꯥꯗꯦ
ꯀꯪꯗꯦ ꯀꯔꯤꯔꯥ
ꯈꯪꯗꯁꯨ ꯌꯥꯝꯝ ꯂꯒꯦ
ꯈꯪꯗꯦ ꯑꯩꯁꯨ ꯑꯗꯨꯗꯤ ꯑꯁ ꯉꯍꯥꯛ ꯌꯥꯗꯕꯗꯨꯗ ꯑꯩꯗꯤ ꯐꯤ ꯁꯨꯔꯨꯔꯦ
ꯃꯤꯗꯤ ꯌꯥꯝꯗꯕꯒꯤ ꯑꯣꯏꯔꯝꯅꯤ ꯑꯗꯨꯗꯤ
ꯈꯪꯗꯦ ꯑꯃꯨꯛ ꯌꯥꯔꯦ ꯍꯥꯏꯔꯒ ꯑꯗꯨ ꯑꯃꯨꯛ ꯂꯥꯡꯕ ꯍꯧꯔꯦ
ꯎꯝ
ꯅꯣꯛꯅꯤꯡꯉ ꯅꯪ ꯄꯨꯡ ꯀꯌꯥꯗ ꯆꯠꯇꯣꯏꯅꯣ
ꯑꯅꯤ ꯃꯈꯥꯏ
ꯑꯅꯤ ꯃꯈꯥꯏ ꯑꯅꯤ ꯃꯈꯥꯏ ꯇꯥꯗ꯭ꯔꯤꯕꯣ ꯏꯕꯥꯅꯤ ꯋꯥꯔꯤ ꯁꯥꯁꯤ ꯑꯗꯨꯗꯤ
ꯀꯣ ꯃꯣꯏꯗꯁꯨ ꯃꯇꯝꯗꯣ ꯀꯛꯇꯅꯕ ꯍꯥꯏꯌꯨ
ꯑꯗ ꯎꯝ ꯆꯥꯛ ꯆꯥꯔꯕꯣ ꯍꯧꯖꯤꯛꯇꯤ
ꯆꯥꯎꯥꯔ ꯍꯣꯏ
ꯑꯣꯝ ꯑꯁ ꯏꯟꯁꯥꯡ ꯍꯥꯎꯕ꯭ꯔꯣ ꯍꯥꯎꯇꯕ꯭ꯔꯣ ꯎꯁꯣꯏꯗꯨꯕꯣ
ꯍꯥꯎꯋꯦ ꯌꯥꯝ ꯍꯥꯎꯕꯅꯦ
ꯂꯧꯕꯠ ꯆꯂꯕꯣꯄꯠ ꯆꯩꯇ
ꯆꯠꯇ꯭ꯔꯤꯌꯦ ꯏꯅꯥꯎꯅꯨꯄꯥꯁꯨ ꯂꯥꯏꯕ꯭ꯔꯦꯔꯤ ꯆꯠꯈꯤꯔꯤꯌꯦ ꯆꯠꯈꯤꯌꯦ
ꯍ ꯃꯤꯅ ꯍꯨꯔꯥꯟꯕꯤꯈ꯭ꯔꯅꯤ ꯅꯪꯒꯤꯗꯣ
ꯂꯥꯏꯔꯤꯛ ꯄꯥꯕ ꯆꯠꯈꯤꯕꯅꯦꯕ ꯑꯗꯣ ꯄꯣꯠꯄꯨꯗꯤ ꯀꯩꯁꯨ ꯇꯧꯈꯤꯔꯣꯍꯦ ꯉꯔꯥꯡ ꯈꯛꯇ ꯂꯧꯕꯅꯤꯅ ꯑꯗꯨꯒ ꯍꯣꯔꯦꯟꯅ ꯆꯠ ꯀꯔ ꯈꯪꯗ ꯃꯥꯏ
ꯆꯨꯖꯥꯛ ꯀꯨꯝꯕꯗꫭ ꯀꯩꯅꯣꯅꯦ ꯀꯨꯏꯅ ꯊꯝꯃꯗꯤ ꯍꯥꯎꯇꯕꯅꯦ
ꯍꯣꯏ ꯃꯍꯤꯗꯣ ꯀꯪꯉꯗꯤ ꯍꯥꯎꯇꯦ
ꯎꯝ ꯑꯗꯨꯅꯦ ꯍꯣꯏ
ꯈꯪꯗ꯭ꯔꯦ
ꯑ ꯐꯦꯠ ꯀꯩꯅꯣ ꯍꯧꯖꯤꯛ ꯍꯦꯛꯑꯒ ꯆꯥꯕꯗꯨꯅ ꯍꯥꯎꯕꯅꯦꯕꯀꯣ
ꯎꯝ
ꯑꯗꯨꯒꯤꯅꯦ ꯕꯖꯥꯔꯒꯤ ꯍꯥꯎꯇꯔꯤꯗꯣ ꯃꯣꯏꯗꯤ ꯀꯩꯅꯣ ꯀꯨꯏꯅ ꯀꯨꯏꯅ ꯌꯣꯟꯕꯒꯤꯀꯣ ꯁꯤꯠꯇꯕꯒꯤ
ꯎꯝ
ꯑꯗꯨ ꯍꯥꯎꯗ꯭ꯔꯤꯅꯦꯕ ꯈꯪꯗꯦ ꯃꯤ ꯑꯇꯩꯅꯗꯤ ꯆꯍꯥꯎꯒꯤꯗꯣ ꯈꯪꯕ꯭ꯔꯥ ꯌꯥꯝꯅ
ꯍꯣꯏ
ꯃꯨꯕꯗꯣ ꯑꯗꯨ ꯃꯤꯅ ꯃꯆꯨ ꯁꯪꯖꯜꯂꯦ ꯀꯥꯏꯅ ꯐꯦꯁꯕꯨꯛꯇ ꯊꯥꯒꯠꯄꯗꯨ ꯎꯗ꯭ꯔꯣ
ꯈꯪꯗꯦ
ꯑꯗꯨꯗꯤ ꯃꯍꯧꯁꯥꯅꯤ ꯍꯥꯏꯌꯦ ꯃꯥꯒꯤ ꯃꯆꯨ ꯊꯣꯛꯄꯗꯣ ꯑꯗꯨꯗꯤ
ꯎꯝ
ꯈꯨꯠꯀꯁꯦ ꯂꯣꯏ ꯆꯨꯕꯅꯦꯕ ꯃꯍꯤꯒꯗꯣ ꯌꯥꯝ ꯉꯥꯡꯕꯅꯦꯕ ꯎꯝ
ꯑꯗꯨꯗꯤ ꯇꯧꯕꯅꯦ
ꯑꯗꯨ ꯈꯪꯗꯕ ꯃꯤꯗꯤ ꯕꯖꯥꯔꯗ ꯂꯩꯔꯒ ꯁꯨꯃꯥꯏꯅ ꯇꯧꯔꯦ ꯁꯨꯃꯥꯏꯅ ꯇꯧꯔꯦ ꯍꯥꯏꯔꯒ ꯊꯥꯒꯠ
ꯑꯃꯗꫭ ꯌꯥꯝ ꯅꯣꯛꯅꯤꯡꯕꯅꯦ ꯉꯁꯥꯏ ꯀꯣꯜ ꯇꯧꯔꯛꯒꯦ ꯍꯥꯏꯕ ꯑꯩ ꯏꯁ꯭ꯀꯨꯜ ꯆꯠꯂꯤ ꯍꯥꯏꯕ ꯍꯜꯂꯛꯑꯦ ꯑꯃꯨꯛ ꯇꯧꯔꯛꯑꯣ ꯍꯥꯏꯔꯒ ꯉꯥꯏꯈꯣ ꯑꯩ ꯋꯥꯁꯔꯨꯝ ꯆꯪꯒꯦ ꯍꯥꯏ
ꯉꯔꯥꯡꯅ ꯇꯨꯝꯒꯦ ꯍꯥꯏ ꯑꯩꯁ ꯕꯦꯔꯥꯅꯤ
ꯐꯩ ꯀꯩꯅꯣ ꯑꯉꯥꯡꯂꯣ ꯑꯍꯜꯂꯣ
ꯑꯍꯟꯅꯦ ꯑꯗꯨꯗꯤ
ꯎꯝ ꯅꯪꯉꯣꯟꯗ ꯑꯃꯨꯛ ꯈꯥꯏꯔꯛꯀꯅꯤꯒꯣ ꯅꯪ ꯆꯦꯛꯁꯤꯜꯂꯨ ꯍꯥꯏꯁꯤ
ꯈꯥꯏꯔ ꯂꯩꯕꯗꯨ ꯅꯨꯡꯉꯥꯏꯕꯅꯤ ꯁꯤ ꯂꯣꯏꯔꯗꯤ ꯂꯣꯏ ꯀꯛꯈ꯭ꯔꯅꯤ
ꯑꯩꯗꯤ ꯃꯤ ꯃꯁꯛ ꯈꯪꯗꯕꯁꯤ ꯋꯥꯔꯤ ꯀꯔꯤ ꯍꯥꯏꯁꯤꯔꯥ ꯁꯥꯟꯅꯅꯤꯡꯉꯥꯏꯁꯤ ꯇꯜꯂꯤ
ꯑꯩꯖꯨ ꯇꯧꯕꯅꯤ
ꯍꯥꯏꯕꯗꯤ ꯃꯤ ꯈꯪꯅꯕꯅ ꯑꯗꯨꯝ ꯋꯥꯔꯤ ꯁꯥꯟꯅꯕ ꯅꯨꯡꯉꯥꯏꯕꯀꯣ
ꯎꯝ
ꯀꯔꯤ ꯀꯔꯤꯅꯣ ꯑꯗꯨꯝ ꯁꯥꯔꯒ ꯅꯨꯡꯉꯥꯏꯌꯦꯕ ꯉꯔꯥꯡꯒꯤ ꯋꯥꯔꯤꯗꯣ
ꯍꯣꯏ
ꯀꯩꯅꯣ ꯍꯥꯏꯕ ꯃꯥꯅꯦ ꯃꯥꯗꯣ ꯄꯨꯡ ꯕꯥꯔꯣ ꯑꯗꯨꯋꯥꯏ ꯗꯔꯥ ꯊꯣꯛꯂꯛꯄ ꯃꯥꯜꯂꯦ ꯃꯣꯏꯒꯤ ꯌꯨꯝꯗ ꯃꯤ ꯃꯌꯥꯝ ꯂꯩꯌꯦꯕ ꯍꯟꯗꯛ ꯃꯣꯏ ꯃꯌꯨꯝꯗ ꯂꯣꯛꯀꯤ ꯃꯅꯥꯛꯀꯤ ꯌꯨꯝꯗꯣ
ꯑꯥ
ꯑꯗꯨꯗ ꯃꯥ ꯃꯄꯥꯟ ꯊꯣꯛꯄ ꯃꯥꯜꯂꯦꯕ ꯑꯗꯨ ꯃꯇꯝꯗ ꯑ ꯑꯗꯨꯒꯤ ꯍꯦꯛ ꯁꯣꯔꯣꯛ ꯄꯣꯖꯤꯛꯇ ꯎꯝ ꯄꯥꯔꯇꯤ ꯑꯃ ꯂꯩꯕꯅꯦꯕ ꯑꯆꯧꯕ ꯇ꯭ꯔꯥꯟꯁꯐꯣꯔꯃꯔ ꯂꯩꯕꯗꯣ
ꯑꯥ
ꯑꯗꯨ ꯃꯅꯥꯛꯇ ꯎ ꯄꯥꯝꯕꯤ ꯑꯃ ꯂꯩꯕꯅꯦꯕꯥ ꯄꯥꯝꯕꯤ ꯑꯃ ꯑꯗꯨꯗ ꯎꯕꯅꯦ ꯍꯥꯏꯌꯦ
ꯑꯗꯨ ꯅꯨꯄꯤꯅꯦ ꯍꯥꯏꯕ꯭ꯔꯥ ꯅꯨꯄꯥꯅꯦ ꯍꯥꯏꯕ꯭ꯔꯥ
ꯈꯪꯗꯦ ꯃꯀꯣꯛꯁꯨ ꯎꯕꯒꯨꯝ ꯎꯗꯕꯒꯨꯝ ꯑꯁꯨꯃꯥꯏꯅ ꯍꯥꯏꯌꯦ
ꯑꯗꯨꯗꯤ ꯀꯃꯥꯏꯅ ꯇꯧꯒꯦ ꯍꯥꯏꯒꯦ ꯑꯗꯨ ꯃꯥꯅ ꯎꯕꯗꯣ
ꯉꯧꯗꯤ ꯉꯧꯋꯦ ꯍꯥꯏꯌꯦ ꯁꯛꯇꯝꯗꯣ
ꯎꯝ
ꯑꯗꯨꯒ ꯃꯥꯗꯣ ꯀꯤꯍꯟꯕꯒꯤꯀꯣ
ꯎꯝ
ꯑꯗꯨ ꯀꯔꯤꯁꯨ ꯈꯪꯗꯕ ꯃꯥꯜꯂꯦ ꯑꯗꯨꯒ ꯃꯣꯏ ꯃꯃꯥꯗꯨꯗꯤ ꯑꯗꯨꯝ ꯂꯥꯏ ꯈ꯭ꯔꯣꯝꯃꯤꯗꯅ ꯑꯗꯨꯒꯤ ꯑꯃꯨꯛ ꯂꯥꯏ ꯈ꯭ꯔꯨꯝꯕꯤꯕꯒꯤ ꯑꯃꯨꯛ ꯈꯔ ꯐꯔꯦ ꯍꯥꯏ ꯃꯥ ꯃꯄꯨꯟꯁꯤꯗꯅꯦ ꯑꯗꯨꯝ ꯀꯤꯈ꯭ꯔꯅꯤ ꯑꯗꯣ ꯑꯗꯨ ꯎꯕꯗꯒꯤ
ꯍꯣꯏ ꯈꯣꯏ ꯕꯕꯣꯛꯗ ꯑꯩꯅ ꯍꯥꯏꯔꯒꯦ ꯃꯤ ꯑꯣꯏꯔꯝꯒꯅꯤ ꯀ ꯍꯥꯏ
ꯅꯠꯇꯦ ꯑꯁꯦꯡꯕꯅꯤ ꯍꯥꯏꯌꯦ
ꯑꯗꯨꯋꯥꯏꯔꯗꯤ ꯃꯐꯝꯗꯣ ꯐꯠꯇꯕꯅꯦꯕ ꯂꯣꯛꯀꯤ ꯃꯅꯥꯛꯇ
ꯑꯁ ꯍꯥꯏꯕꯤꯕꯅꯦ ꯃꯤꯗꯤ ꯑꯣꯏꯔꯣꯏ ꯐꯠꯇꯕꯅꯤ ꯍꯥꯏ ꯑꯗꯨ ꯃꯐꯝꯗꯣ ꯍꯥꯏꯔꯒꯦ ꯃꯤꯅ ꯍꯥꯏꯕꯗ ꯀꯩꯁꯨ ꯀꯟꯕꯤꯗꯦ
ꯎꯝ ꯑꯗꯨꯃꯗ ꯑꯉꯥꯡ ꯑꯣꯏꯔꯤꯗꯤ ꯈꯔ ꯀꯩꯅꯣ ꯇꯧꯕ ꯐꯩꯗꯅ ꯊꯥꯖꯗꯕ ꯌꯥꯏꯕꯀꯣ
ꯎꯝ
ꯗꯤ ꯑꯍꯥꯟꯕꯅꯤꯅ ꯃꯥꯗꯨ ꯀꯤꯃꯟꯕꯒꯤ ꯃꯃꯥꯗꯣ ꯑꯃꯨꯛ ꯄ꯭ꯔꯊꯅꯥ ꯇꯧꯔꯤꯕꯒꯤ ꯑꯃꯨꯛ ꯈꯔ ꯐꯔꯦ ꯍꯥꯏ
ꯗꯤ ꯅꯨꯄꯥ ꯄꯥꯎ ꯎꯕꯗ ꯀꯤꯔꯦꯗꯣ ꯑꯩꯈꯣꯏ ꯅꯨꯄꯤ ꯑꯣꯏꯔꯦꯗꯤ ꯑꯦ ꯄꯥꯈꯠꯇꯅ ꯁꯤꯈ꯭ꯔꯅꯤ ꯋꯥꯟꯊꯥꯕꯗꯤ ꯂꯥꯏꯔꯤ ꯁꯤꯈ꯭ꯔꯅꯤ
ꯅꯨꯡꯗꯥꯡ ꯋꯥꯏꯔꯝꯗ ꯑꯃꯨꯛ ꯃꯄꯥꯟ ꯊꯣꯛꯄ ꯉꯝꯃꯔꯣꯏꯕ ꯑꯗꯨꯒꯤ ꯀꯤ ꯃꯟꯕꯗꯨꯅ
ꯅꯣꯏꯗꯤ ꯃꯐꯝꯒ ꯀꯩꯅꯣꯒ ꯂꯣꯏ ꯈꯪꯕꯅꯤꯅ ꯍꯥꯏꯗꯤ ꯑꯗꯨꯝ ꯆꯠꯄꯅꯤꯅ ꯅꯣꯏꯗꯤ ꯀꯤꯅꯦ ꯑꯩꯗꯤ ꯁꯤꯗ ꯂꯩꯕꯅ ꯀꯩꯝꯁꯨ ꯈꯟꯗ ꯉꯔꯥꯡ ꯅꯨꯡꯗꯥꯡ ꯑꯗꯨ ꯁꯥꯏꯌꯦꯗꯅ ꯑꯗꯨ ꯍꯦꯛ ꯂꯣꯏꯕ ꯑꯩꯗꯤ ꯃꯄꯥꯟ ꯊꯣꯛꯑ ꯀꯤꯗꯤ ꯀꯤꯗꯦ ꯁ꯭ꯋꯥꯏꯗꯗꯤ ꯀꯩꯁꯨ ꯇꯧꯗꯕꯅꯤꯅ
ꯎꯝ ꯌꯨꯝꯁꯨ ꯅꯛꯄꯅꯤꯅ ꯅꯣꯏꯗꯨ ꯅꯣꯏꯗꯤꯀꯣ ꯇꯝꯄꯥꯛ ꯑꯣꯏꯕꯅꯤꯅ ꯑꯗꯨꯝ
ꯈꯣꯏ ꯂꯩꯐꯝꯁꯨ ꯐꯠꯇꯦꯗꯤ ꯍꯥꯏꯌꯦ ꯈꯣꯏ ꯂꯩꯐꯝ ꯐꯥꯝꯁꯦ ꯍꯥꯟꯅꯀꯣ ꯅꯨꯄꯤ ꯑꯃꯆꯥ ꯅꯨꯄꯤ ꯃꯆꯥ ꯑꯃ ꯊꯧꯔꯤ ꯌꯥꯜꯂ ꯁꯤꯌꯦ ꯍꯥꯏꯌꯦ ꯑꯩꯈꯣꯏ ꯖꯒꯥ ꯍꯥꯏꯗꯁꯦ ꯑꯗꯨꯒꯤ ꯃꯐꯝꯁꯨ ꯐꯠꯇꯦ ꯍꯥꯏꯌꯦꯕ ꯏꯅꯥꯎ ꯅꯨꯨꯄꯤ ꯑꯃ ꯃꯥ ꯋꯥꯁꯔꯨꯝ ꯆꯠꯂꯤꯉꯩꯅꯤꯀꯣ ꯅꯨꯡꯗꯥꯡꯗꯅꯤ ꯍꯥꯏ ꯑꯗꯣ ꯃꯥꯒꯤ ꯃꯤꯡ ꯀꯧꯕꯒꯨꯝꯅꯀꯣ ꯋꯥꯣꯁꯔꯨꯝ ꯃꯅꯤꯡꯗꯒꯤ ꯀꯧꯔꯛꯑꯦ ꯍꯥꯏꯌꯦ
ꯑꫭ
ꯑꯗꯨꯒꯤ ꯃꯥꯗ ꯀꯦꯕꯒꯤ ꯆꯪꯉꯦ ꯍꯥꯏ ꯑꯗꯨꯒ ꯑꯩ ꯍꯥꯟꯅ ꯁꯤꯗꯣ ꯀꯨꯝꯕ ꯃꯇꯝꯗꯁꯨ ꯀꯣ ꯃꯥꯡꯁꯨ ꯃꯥꯟꯕ ꯑꯁꯦꯡꯁꯨ ꯃꯥꯟꯕ ꯇꯨꯝꯗꯤ ꯇꯨꯝꯊꯗ꯭ꯔꯤꯕ ꯑꯩꯗꯣ ꯑꯗꯨ ꯃꯥꯡ ꯑꯗꯨꯒꯨꯝꯕ ꯁꯦꯡ ꯑꯁꯦꯡꯕ ꯁ꯭ꯥꯏꯗꯤ ꯂꯥꯛꯄꯁꯨ ꯃꯥꯟꯕꯀꯣ ꯅꯨꯄꯥ ꯑꯃꯗꯣ ꯃꯥꯗꯣ ꯐꯤꯔꯣꯟꯜ ꯃꯨꯒ ꯍꯥꯞꯄꯒ ꯈꯣꯠꯇ ꯄꯤ ꯍꯥꯞꯄꯒꯣ ꯑꯩꯗꯣ ꯏꯪꯕꯅꯤꯅ ꯂꯥꯏꯠꯁꯨ ꯑꯣꯟ ꯇꯧꯔ ꯇꯨꯝꯃꯦꯕ ꯑꯗꯨ ꯑꯩꯗꯣ ꯃꯥꯏꯗꯣ ꯂꯣꯏ ꯈꯨꯝꯗꯦ ꯑꯗꯨꯕꯨ ꯀꯣꯛꯇ ꯉꯗ ꯈꯤꯇꯪ ꯈꯣꯨꯝꯖꯤꯜꯂꯒ ꯐꯤꯗꯣ ꯇꯥꯎꯔꯒ ꯇꯣꯡꯉꯤꯕ ꯑꯗꯨ ꯃꯥꯏ ꯎꯍꯟꯕꯗꯣ ꯇꯧꯔꯒ ꯀꯣꯛꯇ ꯈꯛꯇ ꯐꯤꯗꯣ ꯎꯝꯁꯤꯟꯕ ꯑꯩꯅ ꯑꯗꯨꯃꯥꯏꯅ ꯇꯧꯔꯤꯉꯩ ꯑꯩꯒꯤ ꯈꯣꯡꯗꯣ ꯆꯤꯡꯕ ꯋꯥꯅꯤꯗ ꯇꯨꯝꯃꯤ ꯀꯥꯟꯗꯥ ꯆꯤꯡꯉꯒ ꯍꯥꯏꯗꯤ ꯎꯝ ꯃꯤꯇꯔ ꯃꯤꯇꯔꯗꯤ ꯁꯨꯔꯣꯏ ꯐꯤꯠ ꯑꯃ ꯑꯅꯤꯒꯨꯝꯕꯀꯣ ꯆꯤꯡ ꯊꯥꯕ ꯑꯩꯕꯗꯣ ꯑꯗꯨꯒ ꯑꯩꯗꯣ ꯃꯤꯠ ꯄꯥꯡꯉꯦ ꯇꯧꯋꯦ ꯑꯗꯨꯕꯨ ꯁꯨꯛꯉꯝ ꯉꯝꯗꯕꯗꯣ
ꯅꯪꯒꯤ ꯃꯪꯗ ꯑꯣꯏꯔꯝꯒꯅꯤ
ꯃꯪ ꯃꯪꯅꯤ ꯍꯥꯏꯅꯤꯡꯉꯥꯏꯁꯨ ꯂꯩꯇꯦ
ꯃꯪ ꯀꯔꯤ ꯍꯥꯏꯅꯣ ꯑꯗꯨꯗꯤ ꯀꯩꯅꯣꯅꯦ ꯂꯥꯏꯒꯨꯝꯕ ꯊꯥꯏ ꯍꯥꯏꯕꯗꯨꯣ ꯑꯩꯈꯣꯏꯕꯨ
ꯑꯗꯨꯀꯣ ꯑꯩꯗꯣ ꯃꯤꯠ ꯄꯥꯡꯉꯦ ꯇꯧꯔꯒ ꯌꯥꯗꯕ ꯃꯥꯗꯣ ꯂꯥꯛꯑꯒ ꯍꯥꯏꯕꯗꯨꯣ ꯌꯦꯡꯉꯒ ꯅꯣꯐꯦꯠ ꯇꯧꯐꯦ ꯇꯧꯔꯒ ꯑꯗꯨꯅ ꯄꯥꯗꯨꯒꯣ ꯑꯩ ꯑꯏꯅꯦ
ꯑꯗꯨꯒ ꯂꯥꯏꯔꯤ
ꯏꯃꯥꯟꯅꯕꯤꯗ ꯍꯥꯏꯕꯅꯦꯕꯣ
ꯀꯩꯅꯣ ꯎꯝ ꯑꯥ
ꯑꯩꯈꯣꯏꯕꯨꯕꯣꯛ ꯑꯃꯁꯨ ꯂꯩꯌꯦꯕ ꯁ꯭ꯋꯥꯏꯗ ꯂꯩꯌꯦꯕ ꯃꯥꯁꯨ ꯍꯥꯟꯅꯗꯤ ꯃꯊꯟꯗ ꯇꯨꯝꯕ ꯇꯜꯂꯦ ꯍꯥꯏꯅ ꯂꯥꯛꯑꯒ ꯇꯨꯝ ꯍꯥꯏ ꯁꯤꯗ ꯃꯥꯁꯨ ꯂꯥꯛꯑꯒ ꯇꯨꯝꯕ ꯃꯇꯝꯗ ꯅꯨꯄꯥ ꯑꯃ ꯂꯥꯛꯑꯦ ꯍꯥꯏꯌꯦ ꯃꯉꯣꯟꯗꯁꯨ ꯅꯨꯄꯥ ꯑꯃ ꯂꯥꯛꯑꯒꯀꯣ ꯀꯩ ꯀꯩꯅꯣ ꯉꯥꯡꯕ ꯃꯥꯜꯂꯦ ꯑꯗꯨꯒꯤ ꯑꯩꯁꯦ ꯎꯝ ꯑꯩ ꯁꯤꯗ ꯇꯨꯝꯕ ꯇꯥꯜꯂꯤ ꯂꯥꯛꯅꯤꯡꯗ꯭ꯔꯦ ꯅꯣꯏ ꯌꯨꯝꯗ ꯇꯨꯝꯕ ꯂꯥꯛꯑꯣꯔꯣꯏ ꯍꯥꯏ ꯍꯥꯏ ꯃꯐꯝꯁꯤ
ꯑꯗꯨ ꯅꯦ ꯐꯝ ꯄꯠꯇꯅꯤꯅꯦ ꯑꯩꯈꯣꯏ ꯀꯩꯅꯣ ꯑꯣꯖꯥ ꯇꯧꯃꯤꯟꯅꯕ ꯃꯥ ꯃꯇꯨ ꯂꯩꯔꯕ ꯅꯨ ꯅꯨꯄꯥꯗꯣ ꯈꯪꯕ꯭ꯔꯥ ꯂꯨꯍꯣꯡꯈꯤꯕꯗꯣ ꯅꯦꯝꯃꯒ
ꯍꯣꯏꯕ ꯈꯪꯉꯦꯕ
ꯑꯣ ꯑꯣ ꯑꯣ ꯑꯗꯨ ꯅꯨꯄꯥꯒꯤ ꯅꯨꯄꯤꯗꯣ
ꯎꯝ
ꯃꯥꯒꯤ ꯅꯨꯄꯥꯗꯤ ꯂꯩꯇꯦꯕꯀꯣ ꯑꯍꯤꯡꯗ ꯑꯗꯨꯝ ꯀꯩꯅꯣ ꯆꯠꯂꯦꯕ ꯊꯕꯛ ꯆꯠꯂꯦꯕꯀꯣ ꯑꯗꯨꯒꯤ ꯃꯊꯟꯗ ꯇꯨꯝꯃꯒ ꯑꯗꯨ ꯅꯨꯄꯤꯗꯣ ꯈꯔ ꯃꯀꯣꯛꯁꯨ ꯀꯩꯅꯣ ꯇꯧꯕ ꯃꯥꯜꯂꯦ ꯎꯝ ꯀꯩꯁꯨꯗꯤ ꯇꯧꯗꯦ ꯑꯗꯨꯕꯨ ꯅꯨꯄꯤꯗꯣ ꯀꯩꯅꯣ ꯇꯧꯋꯦꯕ ꯑꯗꯨ ꯃꯥ ꯇꯨꯝꯃꯗꯤꯀꯣ ꯃꯥꯒꯤ ꯃꯪꯗ ꯑ ꯑꯉꯥꯡ ꯑꯗꯨꯝ ꯎꯏ ꯍꯥꯏꯌꯦ ꯃꯥꯒꯤ ꯃꯪꯗ ꯑꯉꯥꯡ ꯑꯅꯤꯔꯑꯃꯔ ꯑꯗꯨꯝ ꯃꯥꯒꯤ ꯃꯥꯡꯗ ꯑꯗꯨꯝ ꯀꯧꯔꯒ ꯂꯩꯌꯦ ꯍꯥꯏꯕꯀꯣ ꯏꯃꯥ ꯏꯃꯥ ꯍꯥꯏꯅꯀꯣ ꯑꯗꯨꯃꯥꯏꯅ ꯀꯧꯋꯦ ꯍꯥꯏꯌꯦ ꯑꯗꯨ ꯎꯝ ꯑꯗꯨꯝ ꯃꯥꯗꯣ ꯃꯥꯒꯤ ꯃꯪꯗꯣ ꯃꯣꯏꯒꯤ ꯊꯪꯅꯕ ꯌꯨꯝ ꯂꯩꯌꯦꯕꯀꯣ ꯑꯗꯨꯗ ꯋꯥꯔꯤ ꯃꯥꯜꯂꯦ ꯑꯩꯒꯤ ꯃꯪꯗꯣ ꯑꯁꯨꯃꯥꯏ ꯎꯋꯦꯅ ꯑꯁꯨꯃꯥꯢ ꯎꯋꯦ ꯑꯗꯨꯝ ꯍꯥꯏ ꯍꯥꯏ ꯀꯩꯁꯨ ꯇꯧꯔꯣꯏꯗ ꯑꯗꯨꯝ ꯃꯪꯅꯤꯅ ꯑꯗꯨꯝ ꯃꯪꯕꯅꯦꯅ ꯃꯣꯏꯗꯤ ꯍꯥꯏꯕꯤꯔꯦ ꯍꯥꯏꯕꯀꯣ ꯑꯗꯨꯒ ꯅꯣꯡꯃꯁꯨ ꯃꯥꯒꯤ ꯃꯤꯡ ꯀꯧꯔꯛꯑꯦ ꯍꯥꯏꯌꯦ ꯃꯥꯒꯤ ꯃꯤꯡꯗꯣ ꯀꯧꯔꯒ ꯀꯣ ꯃꯥꯗꯤ ꯎꯝ ꯈꯨꯝꯃꯦ ꯍꯥꯏꯌꯦ ꯃꯥꯗꯤ ꯑꯁꯦꯡꯕ꯭ꯔꯥꯅꯀꯣ
ꯎꯝ
ꯅꯨꯡꯗꯥꯡꯗ ꯈꯨꯝꯃꯤ ꯍꯥꯏꯌꯦ ꯑꯗꯨꯒ ꯎꯝ ꯀꯔꯤ ꯃꯥꯒꯤ ꯃꯣꯏꯒꯤ ꯌꯨꯝ ꯃꯊꯛꯇꯅꯦ ꯑꯃ ꯂꯩꯕꯅꯦꯕ ꯑꯗꯨ ꯅꯨꯄꯤꯗ ꯍꯥꯡꯉꯦ ꯀꯔꯤꯔꯥ ꯎꯝ ꯑꯗꯨꯒꯤ ꯃꯃꯥ ꯃꯆꯥꯒꯤ ꯃꯃꯤꯡ ꯍꯥꯏꯔꯒꯀꯣ ꯅꯪ ꯑꯩꯉꯣꯟꯗ ꯀꯧꯍꯧꯔꯒ ꯋꯥꯁꯨ ꯈꯨꯝꯗꯦ ꯑꯩꯗꯤ ꯎ ꯂꯥꯎꯔꯒ ꯅꯪ ꯇꯥꯁꯨ ꯇꯥꯗꯦ ꯍꯥꯏꯌꯦ ꯍꯥꯏꯌꯦ
ꯑꯣ ꯆꯔꯆꯇ ꯒꯤ ꯆꯪꯉꯗꯤ ꯀꯩꯅꯣ ꯑ ꯌꯦꯠꯂꯣꯝꯗ ꯂꯩꯕ ꯌꯨꯝꯗꯨꯔꯥ ꯃꯣꯏꯒꯤ ꯌꯨꯝ ꯃꯊꯛꯇ
ꯅꯪ ꯈꯉꯣꯏ
ꯑꯩ ꯃꯣꯏꯒꯤ ꯌꯨꯝ ꯃꯐꯝꯗꯤ ꯈꯪꯉꯦꯕ ꯃꯣꯏꯒꯤ ꯌꯨꯝꯗꯒꯤ ꯃꯊꯛ ꯀꯥꯔꯗꯤ ꯃꯣꯏꯒꯤ ꯌꯨꯝꯗꯒꯤ ꯀꯥꯔꯗꯤ
ꯑꯥ
ꯑꯣꯏ ꯑꯣꯏꯗ ꯂꯩꯕ ꯌꯨꯝꯗꯨꯔꯥ
ꯈꯪꯗꯦ ꯑꯩꯁꯨ ꯁꯨ ꯅꯪꯅ ꯍꯥꯏꯕꯗꯣ ꯑꯩ ꯇꯥꯛꯄ ꯉꯝꯗ꯭ꯔꯦꯕ ꯑꯗꯨꯒꯤ ꯑꯗꯨ ꯅꯨꯄꯤꯗꯨꯅ ꯍꯥꯏ ꯍꯥꯏꯌꯦ ꯀꯔꯤꯔꯅꯦ ꯑꯩꯗꯤ ꯅꯪꯕꯨꯁꯨ ꯀꯥꯎ ꯀꯧꯗꯦꯅ ꯑꯩꯗꯤ ꯌ ꯌꯨꯝꯗꯁꯨ ꯂꯩꯇꯦ ꯍꯥꯏ ꯍꯥꯏꯌꯦ ꯑꯗꯨꯒꯤ ꯑꯁ ꯅꯪ ꯑꯩꯕꯨ ꯀꯧꯋꯦꯗ ꯑꯅꯤꯔꯛ ꯀꯧꯋꯦ ꯑꯩꯅ ꯑꯅꯤꯔꯛ ꯈꯨꯝꯃꯒ ꯅꯪ ꯇꯥꯁꯨ ꯇꯥꯗꯦ ꯈꯔꯤꯔꯅꯦ ꯑꯩꯕꯨ ꯐꯥꯒꯤ ꯇꯧꯔꯤꯔꯣꯅ ꯁꯥꯎꯔꯛꯑꯦ ꯍꯥꯏꯌꯦꯦ
ꯑꯗꯨ ꯈꯨꯝꯕꯗꯨꯁꯨ ꯐꯠꯇꯕ ꯃꯥꯜꯂꯦꯀꯣ ꯑꯗꯨꯗꯤ
ꯑꯗꯨꯅꯦ ꯃꯥꯁꯨ ꯃꯥꯗꯤ ꯈꯨꯝꯈ꯭ꯔꯦ ꯍꯥꯏꯌꯦꯕ ꯃꯃꯤꯡꯗꯣ ꯂꯥꯎꯕꯒꯤꯀꯣ ꯃꯣꯏꯒꯤ ꯊꯪꯅꯕ ꯅꯨꯄꯤꯒꯤ ꯈꯣꯟꯖꯦꯜ ꯌꯥꯝ ꯃꯥꯜꯂꯦ ꯍꯥꯏ ꯀꯧꯔꯕꯗꯣ ꯑꯗꯨꯒꯤ ꯑꯁ ꯎꯝ ꯇꯧꯔꯝꯃꯣꯍꯦ ꯑꯩ ꯀꯧꯗꯤꯍꯦ ꯅꯪꯕꯨ ꯍꯥꯏꯔꯒ ꯃꯥꯒꯤ ꯃꯪꯗꯁꯨ ꯑꯗꯨꯝ ꯎꯑꯦ ꯍꯥꯏꯌꯦ ꯑꯉꯥꯡ ꯑꯅꯤ ꯑꯗꯨ ꯃꯐꯝꯁꯨ ꯌꯥꯝ ꯐꯠꯇꯕ ꯃꯥꯜꯂꯦꯕ ꯑ ꯅꯨꯄꯤꯗꯣ ꯑꯁ ꯌꯥꯝ ꯅꯥꯏꯌꯦ ꯀꯤꯌꯦ ꯑꯩꯗꯤ ꯑꯁꯤꯒꯨꯝꯕ ꯃꯐꯝꯗ ꯂꯩꯅꯤꯡꯉꯥꯏ
ꯃꯣꯏꯒꯤ ꯌꯨꯝꯗꯁꯨ ꯃꯅꯨꯡ ꯆꯪꯕꯒꯤꯅꯤꯀꯣ
ꯎꯝ ꯃꯅꯨꯡꯁꯨ ꯑ ꯍꯣꯏ ꯍꯣꯏ ꯑꯗꯨꯃꯥꯏꯅ ꯇꯧꯋꯦꯕ ꯍꯥꯟꯅꯗꯤ ꯑꯩꯈꯣꯏ ꯀꯨꯟꯁꯤꯁꯨ ꯀꯣ ꯂꯥꯏ ꯌꯥꯝ ꯂꯩ ꯍꯥꯏꯌꯦ ꯍꯧꯖꯤꯛꯇꯤ ꯃꯤ ꯌꯥꯝꯕꯒꯤ ꯑꯗꯨ ꯑꯣꯏꯔꯁꯨ ꯃꯐꯝ ꯈꯔ ꯈꯔꯗꯤ ꯐꯠꯇꯕ ꯃꯐꯝ ꯂꯩꯌꯦꯗꯅꯀꯣ
ꯎꯝ
ꯑꯗꯨꯒꯤꯅꯦꯕ‌
ꯑꯩꯈꯣꯏ ꯈꯨꯟꯁꯨ ꯍꯥꯟꯅꯗꯤꯀꯣ ꯇꯧꯅꯤ ꯍꯥꯏ ꯑꯗꯨꯃꯥꯏꯅ ꯍꯥꯏꯗꯤ ꯃꯤ ꯅꯨꯡꯇꯤꯒꯤ ꯁꯤꯕꯗꯣ ꯑꯗꯨꯃꯥꯏꯅ ꯇꯧꯋꯤ ꯍꯥꯏꯌꯦ
ꯑꯥ
ꯑꯉꯥꯡ ꯑꯍꯟ ꯈꯪꯗꯅꯀꯣ
ꯑꯣꯝ
ꯊꯤ ꯍꯥꯏ ꯑꯗꯨꯒꯤ ꯑꯗꯨ ꯈꯨꯟꯗꯤ ꯃꯅꯥꯏ ꯑꯗꯨꯕꯨ ꯖꯒꯥ ꯑꯃꯗꯤ ꯖꯒꯥ ꯑꯃꯗꯒꯣ ꯑꯃꯨꯛ ꯍꯣꯡꯂꯛꯄ ꯍꯥꯟꯅ ꯃꯤ ꯁꯤꯕ ꯃꯐꯝꯗꯨꯗꯤ ꯖꯒꯥ ꯐꯕ ꯃꯥꯜꯂꯦ ꯃꯐꯝꯗꯤ ꯐꯖꯩ ꯍꯥꯏꯅ
ꯎꯝ ꯑꯩꯈꯣꯏ ꯈꯨꯟꯗꯀꯣ ꯀꯩꯅꯣ ꯍꯟꯗꯛꯁꯦ ꯀꯩꯅꯣ ꯇꯧꯋꯦꯕ ꯅꯨꯡꯗꯥꯡꯗ ꯑꯗꯨꯝ ꯊꯕꯛ ꯆꯠꯂꯦꯕꯀꯣ
ꯀꯅꯥ ꯀꯅꯥ